ꯇꯥꯕ
ꯇꯥꯏ ꯇꯥꯏ
ꯃꯔꯤꯔꯤꯕ꯭ꯔꯣ
ꯑꯁ ꯅꯨꯡꯉꯥꯏꯃꯗꯅ ꯈꯪꯗꯦ
ꯑꯩꯗꯤ ꯀꯔꯤꯁꯨ ꯇꯧ ꯇꯧꯗꯕꯅꯤꯅ ꯅꯨꯡꯉꯥꯏꯁꯨ ꯍꯥꯏꯒꯗꯧꯕꯁꯨ ꯈꯪꯗꯦ
ꯑꯦ ꯅꯪ ꯈꯟꯗ꯭ꯔꯗꯤ ꯀꯅꯥ ꯈꯪꯗꯦꯕ
ꯑꯗꯨꯝ ꯅꯨꯡꯉꯥꯏꯕꯁꯨ ꯅꯨꯡꯉꯥꯏꯇꯕꯁꯨ ꯅꯠꯇꯕ ꯅꯨꯡꯉꯥꯏꯕꯁꯨ ꯅꯠꯇꯕ ꯑꯗꯨꯗ ꯑꯣꯏꯕꯤ ꯅꯪꯗꯤ ꯀꯗꯤ ꯇꯧꯔꯔ ꯂꯩꯕ꯭ꯔꯥ
ꯑꯁ ꯍꯧꯖꯤꯛ ꯈꯛꯇ ꯌꯨꯝ ꯂꯥꯛꯕꯗ ꯉꯥꯏꯔꯤꯗ
ꯑꯣ ꯀꯗꯥꯏ ꯆꯠꯄ꯭ꯔꯥ
ꯑꯩꯁ ꯏꯃꯥꯟꯅꯕ ꯑꯩꯈꯣꯏꯅ ꯉꯥ ꯐꯥꯕ ꯆꯠꯁꯦ ꯍꯥꯏꯅ
ꯑꯣ ꯑꯣ ꯉꯁꯥꯏ ꯆꯠꯈꯤꯕꯗꯣ
ꯑ ꯅꯪ ꯈꯪꯕ꯭ꯔꯣ ꯃꯆꯤꯟ ꯌꯥꯗꯗꯅ ꯑꯃꯨꯛ ꯍꯜꯂꯦꯗ
ꯑꯣ ꯑꯁ ꯅꯨꯡꯉꯥꯏꯇꯦꯅ ꯑꯗꯨ ꯑꯣꯏꯔꯗꯤ ꯑꯇꯣꯞꯄ
ꯎꯝ ꯑꯇꯣꯞꯄ ꯈꯪꯗ ꯃꯄꯨ ꯌꯥꯎꯗꯕꯅꯤꯅ ꯌꯥꯗꯦꯗ ꯃꯆꯤꯟꯗ ꯃꯄꯨ ꯌꯥꯎꯔꯗꯤ ꯈꯪꯗꯕ
ꯃꯦꯁꯤꯟꯗ ꯕꯦꯔꯥ ꯂꯩꯕꯒꯤꯔꯥ
ꯃꯆꯤꯟꯗꯨꯗꯤ ꯕꯦꯔꯥ ꯂꯩꯇꯦ ꯑꯃ ꯏꯁꯤꯡ ꯊꯣꯛꯐꯝ ꯄꯥꯏꯞꯇꯣ
ꯎꯝ
ꯑꯗꯨ ꯕꯦꯔꯥ ꯂꯩꯕ
ꯑꯣ
ꯈꯪꯗꯦ ꯃꯊꯪ ꯃꯊꯪ ꯍꯞꯇꯥꯗ ꯑꯃꯨꯛ ꯆꯠꯁꯦ ꯈꯂꯦꯕ ꯉꯥꯗꯤ ꯂꯩꯕꯗꯨꯗ
ꯃꯥꯗꯤ ꯂꯩꯗꯤ ꯂꯩꯗꯤ ꯂꯩꯕ꯭ꯔꯥ
ꯍꯣꯏ ꯉꯥ ꯂꯩ ꯆꯍꯤ ꯑꯍꯨꯝ ꯃꯔꯤ ꯁꯨꯔꯦ ꯐꯥꯗꯕ ꯑꯗꯨꯗ
ꯑꯣ ꯑꯗꯨꯗꯤ ꯍꯧꯖꯤꯛꯀꯤꯗꯤ ꯍꯧꯖꯤꯛ ꯏꯟꯁꯥꯡꯒꯤꯗꯤ ꯂꯩꯌꯦꯅ
ꯑꯩ ꯂꯩꯥꯏꯇ ꯇꯗꯔꯗꯤ
ꯑꯅꯤ ꯑꯍꯨꯝ ꯐꯥꯏꯌꯦ ꯍꯥꯏꯕ ꯅꯠꯇ꯭ꯔꯣ
ꯐꯥꯗꯨꯗ ꯐꯥꯗꯅ ꯃꯣꯏ ꯑꯗꯨꯗꯤ ꯑꯁ ꯑꯩ ꯑꯗꯨꯗꯤ ꯃꯁꯥ ꯑꯗꯨꯝ ꯇꯧꯖꯅꯤꯗ ꯑꯩꯈꯣꯏ ꯂꯧꯗ꯭ꯔꯤꯗ
ꯑꯣ ꯏꯟꯅ ꯆꯤꯡꯕ ꯌꯥꯗ꯭ꯔꯣ
ꯑꯥ
ꯏꯟꯅꯒꯨꯝ ꯏꯟꯅ ꯆꯤꯡ ꯆꯤꯡꯕ ꯌꯥꯗ꯭ꯔꯣ
ꯑꯁ ꯀꯗꯥꯏ ꯌꯥꯝ ꯂꯨꯗꯕꯨ ꯂꯨꯕꯕꯨ ꯅꯥꯀꯨꯝꯗꯦꯔꯣ
ꯁꯤꯡꯁꯨ ꯌꯥꯝꯃꯦ ꯂꯨꯁꯨ ꯂꯨꯋꯦ ꯀꯩ ꯏꯟ ꯆꯤꯡꯗ ꯀꯤꯒꯗꯧꯉꯥꯏ ꯏꯁꯤꯡꯁꯨ ꯏꯔꯣꯏꯕꯁꯨ ꯍꯩꯇꯦ ꯑꯩꯗꯤ
ꯑꯣ ꯑꯣ ꯉꯥ ꯐꯥꯕ ꯆꯠꯀꯦ ꯍꯥꯏꯕꯅꯤꯅ ꯏꯁꯤꯡ
ꯏꯔꯣꯏꯕꯗꯣ ꯌꯥꯝ ꯍꯩꯕꯔꯅ ꯈꯟꯕꯅꯤ
ꯑꯁ ꯍꯥꯏꯗꯤ ꯑꯩꯈꯣꯏꯗꯤ ꯅꯨꯄꯤꯒꯤꯗꯃꯛꯇ ꯁꯤꯡꯗ ꯀꯨꯝꯃ ꯏꯔꯣꯏ ꯍꯥꯏꯔꯁꯨ ꯑꯦ ꯐꯥꯏꯂꯥꯏꯇ
ꯑꯣ ꯁꯤ ꯁꯤ ꯁꯤꯖꯔꯁ ꯁ ꯑꯗꯨꯝ ꯂꯩꯈ꯭ꯔꯣꯅ ꯎꯄꯥꯏ ꯂꯩꯇꯦꯗꯣ ꯑꯣꯏꯅ
ꯑꯥ ꯑꯗꯨꯃꯥꯏꯅ ꯌꯦꯟꯒ ꯂꯩꯕ ꯇꯥꯔꯦꯅꯦ ꯀꯩꯅꯣ
ꯃꯠꯇ ꯑꯊꯣꯛ ꯑꯊꯣꯛꯄ ꯊꯧꯔꯤꯔꯥ ꯅꯠꯇ꯭ꯔꯒ ꯆꯩꯇꯣꯄꯔ ꯄꯤꯔꯛꯀꯗꯧꯕꯅꯤꯅ ꯎ
ꯑꯁ ꯉꯝꯃꯣꯏꯗꯒꯗꯥꯥꯔꯗꯤ ꯃꯌꯥꯁꯤꯒꯤ ꯃꯌꯥꯗ ꯂꯩꯔꯣ ꯀꯅꯥꯅ ꯉꯝꯗꯦꯔꯣ
ꯀꯅꯥꯅ ꯃꯌꯥꯏꯗ ꯂꯩꯒꯅꯤ ꯍꯥꯏꯕ꯭ꯔꯥ
ꯅꯆꯤꯟ ꯌꯥꯝ ꯀꯜꯂꯤꯍꯦ ꯅꯪꯁꯨ ꯑꯁ ꯏꯔꯣꯏꯕ ꯍꯥꯏꯇꯕꯅꯤꯅꯪ ꯇꯜꯂꯦꯗ
ꯀꯜꯂꯗꯤ ꯋꯥꯗꯣ ꯉꯥꯡꯊꯣꯛꯄ ꯌꯥꯔꯣꯏ
ꯑꯁ ꯀꯅꯥ ꯈꯪꯅꯤ ꯑꯗꯨꯗ ꯑꯗꯨ ꯃꯇꯝꯗ ꯑꯁꯤꯒꯨꯝꯕ ꯋꯥꯈꯜ ꯊꯣꯛꯂꯛꯑꯣꯏ ꯑꯣꯏꯅ
ꯑꯁ ꯑꯩꯗꯤ ꯊꯧꯔꯤꯒꯨꯝꯕ ꯅꯠꯇ꯭ꯔꯗꯤ
ꯀꯗꯥ ꯍꯥꯏꯗ ꯏꯔꯨꯕ ꯆꯠꯂꯒ ꯊꯧꯔꯤꯒꯨꯝꯕ ꯄꯥꯏꯒꯗ꯭ꯔꯣ
ꯎꯁꯣꯏ ꯑ ꯎꯁꯣꯏꯒꯤ ꯑꯀꯟꯕꯗꯣ ꯑꯗꯨꯒꯨꯝꯕ ꯑ ꯋꯥꯒꯨꯝꯕ
ꯑꯩ ꯍꯥꯏꯕ ꯍꯥꯏꯕ ꯈꯛꯇꯪ ꯉꯥꯏꯔꯦ ꯊꯕꯛꯕꯨ ꯇꯧꯗꯣꯏ ꯁꯨꯌꯥ ꯌꯥꯔꯣꯏꯗꯕ ꯋꯥꯈꯜꯗꯗꯤ ꯑꯗꯨꯃꯥꯏꯅ ꯇꯧꯅꯤ ꯀꯃꯥꯏꯅ ꯇꯧꯅꯤ ꯍꯥꯏ
ꯑꯗꯣ ꯍꯧꯖꯤꯛ ꯍꯧꯖꯤꯛ ꯐꯥꯎꯁꯨ ꯅꯪ ꯑꯗꯨ ꯑꯗꯨꯒꯨꯝꯕꯗꯨꯁꯨ ꯊꯣꯛꯇꯦꯅ
ꯇꯣ ꯇꯦꯁ ꯑꯗꯨꯝ ꯑꯗꯨꯕꯨ ꯈꯤꯇꯪ ꯉꯔꯦꯍꯦ ꯁꯤꯗꯧꯕ
ꯅꯣꯡꯃ ꯅꯣꯡꯃꯃ ꯏꯃꯥꯟꯅꯕ ꯑꯩꯈꯣꯏꯒ ꯇꯝꯕꯤꯕꯅꯦ ꯃꯥ ꯆꯠꯁꯦ ꯍꯥꯏꯅ ꯆꯠꯂꯦ ꯆꯠꯂꯒ ꯑꯝꯇ ꯑꯁ ꯂꯨ ꯃꯟꯗꯅꯒꯗꯥꯗꯒꯤ ꯏꯃꯥꯟꯅꯕ ꯑꯩꯈꯣꯏꯅ ꯑꯃꯨꯛ ꯀꯟꯕꯤꯔꯤꯅꯤ ꯅꯠꯇ꯭ꯔꯗꯤ ꯉꯁꯤ ꯋꯥꯔꯤ ꯄꯁꯅꯥ ꯐꯪꯃꯦ
ꯍꯧꯖꯤꯛꯇꯤ ꯑꯗꯨ ꯑꯣꯏꯔꯗꯤ ꯗꯥꯎ ꯐꯥꯔꯦꯅ
ꯑꯗꯨ ꯅꯅꯦ ꯇ ꯐꯩ ꯍꯥꯏ ꯇꯔꯦ
ꯎꯝ
ꯏꯁꯤꯡꯕꯨꯗꯤ ꯀꯤ ꯏꯁꯤꯡꯒ ꯃꯩꯗꯤ ꯇꯤ ꯀꯤ ꯑꯩꯗꯤ
ꯎꯝ ꯏ ꯄꯗꯤ ꯑꯗꯨ ꯑꯗꯨꯝ ꯁꯤꯒꯦ ꯁꯤꯒꯦ ꯇꯧꯔꯒ ꯑꯍꯤꯡ ꯊꯣꯛꯄꯗꯣ ꯑꯗꯨꯅ ꯐꯥꯕꯅꯦ ꯑꯗꯨ ꯂꯨ ꯑ ꯂꯨꯅꯤꯡꯉꯥꯏꯗꯁꯨ ꯇꯝꯃꯣꯅ
ꯑꯦ ꯀꯔꯤ ꯀꯥꯟꯅ ꯏꯔꯣꯏꯕ ꯍꯥꯏꯩꯔꯒꯦ ꯀꯔꯤ ꯀꯥꯟꯅꯥꯅꯗꯤꯔꯣꯦ
ꯏ ꯌꯥꯝ ꯀꯥꯟꯅꯔꯅꯤ ꯃꯤꯅ ꯍꯧꯖꯤꯛ ꯉꯥ ꯉꯥ ꯐꯥꯕꯗꯣ ꯃꯤꯅ ꯆꯪꯈ꯭ꯔꯗꯤ ꯆꯪꯅꯤꯡꯕ ꯋꯥꯈꯜꯗ ꯊꯣꯛꯀꯅꯤ ꯇꯣ ꯑꯣꯏꯔꯁꯨ ꯍꯩꯗꯕꯅꯤꯅ ꯃꯤꯅ
ꯑꯣꯏꯔꯣꯏ ꯑꯣꯏꯔꯣꯏ ꯑꯗꯨꯝ ꯌꯦꯒꯗ ꯁꯤꯔꯕꯣ ꯍꯪꯉꯦ ꯍꯤꯔꯐꯥꯎ ꯍꯪꯒꯗꯕꯅꯤ
ꯍꯥꯏꯠꯇꯇꯩ ꯉꯥꯒꯨꯝꯕꯗꯨꯁꯨꯅꯤꯡ ꯐꯥꯅꯤꯡꯉꯛꯑꯅꯦꯕ
ꯑꯁ ꯑꯩꯗꯤ ꯉꯥ ꯐꯥꯕ ꯐꯥꯅꯤꯡꯉꯤꯕ ꯉꯥ ꯐꯥꯝꯕꯗꯤ ꯑꯩ ꯑꯄꯥꯝꯕ ꯑꯩ ꯏꯁꯥꯗ ꯄꯥꯝꯃꯦꯕꯗꯤ
ꯑꯥ
ꯑꯩꯈꯣꯏ ꯈꯨꯟꯗꯗꯤ ꯃꯤꯡ ꯆꯠꯂꯤꯗꯤ ꯑꯩꯅꯦ ꯏꯃꯥꯟꯅꯕ ꯑꯅꯤ ꯑꯍꯨꯝ ꯂꯩ ꯑꯩꯈꯣꯏꯅꯦ ꯑꯩꯈꯣꯏ ꯑꯩꯈꯣꯏꯅ ꯆꯠꯂꯗꯤ ꯑꯗꯨꯝ ꯑꯗꯨꯝ ꯄꯨꯔꯛꯄꯅꯦꯗ
ꯑꯣ ꯑꯗꯨ ꯑꯣꯏꯔꯗꯤ ꯑꯁ ꯅꯪ ꯍꯩꯒꯗꯧꯕ ꯃꯥꯜꯂꯦꯗ ꯅꯪꯅ ꯅꯆꯤꯟ ꯊꯤꯕ ꯑꯣꯏꯔꯝꯅꯤ
ꯑꯁ ꯀꯩꯅꯣ ꯊꯥꯔꯛꯀꯦ ꯑꯩ ꯍꯣꯔꯦꯟ ꯍꯣꯔꯦꯟ ꯑꯩ ꯊꯥꯔꯛꯀꯦ ꯑꯩꯩꯅ ꯐꯥꯕꯅꯦ ꯑꯩꯉꯣꯟꯗ ꯂꯣꯏꯅ ꯂꯩꯔꯤꯗ
ꯍ ꯍꯥꯏꯕꯗꯤꯀꯣ
ꯎꯝ
ꯏꯔꯣꯏꯕ ꯍꯩꯇꯦꯅ ꯆꯤꯟꯊꯕ ꯃꯥꯂꯦꯕ
ꯑꯁꯦꯡꯕꯅꯦ ꯍꯩꯇꯌꯦ ꯑꯁ ꯃꯤꯅ ꯇꯁꯦꯡꯅ ꯍꯥꯏꯔꯒ
ꯊꯥꯖꯅꯤꯡꯉꯥꯏ ꯈꯔ ꯋꯥꯠꯂꯤ
ꯅꯪꯗꯤ ꯍꯥꯏꯕ꯭ꯔꯣ
ꯑꯩꯇꯦꯗ ꯁꯤꯒꯦ ꯁꯤꯒꯦ ꯇꯧꯕꯧꯕꯕꯗ꯭ꯣ ꯂꯩꯦ
ꯐꯔꯥ ꯍꯣꯔꯦ ꯌꯦꯡꯁꯤ ꯌꯦꯡꯅꯁꯦ ꯀꯅꯥꯏ ꯀꯅꯥꯏꯒꯤꯦ ꯍꯥꯟꯅ ꯀꯅꯥꯒꯤ ꯍꯥꯟꯅ ꯆꯠꯀꯗꯧꯔꯣ ꯍ ꯑꯗꯨ ꯌꯦꯡꯅꯁꯦ
ꯃꯩꯁꯤ ꯀꯦ ꯍꯥꯞꯄꯒ
ꯑꯦꯚ ꯑꯦꯗꯚꯥꯟꯁ ꯇꯤꯀꯦꯂ ꯑꯣꯏꯔꯁꯔ ꯈꯪꯗꯗ
ꯑꯥ
ꯍꯩ ꯍꯦ ꯑꯩꯗꯤ ꯏꯁꯤꯡꯗꯤ ꯀꯤꯑꯦ
ꯎꯝ ꯏꯦꯡꯕꯨꯗꯤ ꯑꯩꯗꯤꯦ ꯊꯥꯛꯑꯦꯗ ꯀꯤꯗꯦꯗ ꯑꯗꯨꯗꯤ ꯂꯣꯏꯔꯦ
ꯅꯪ ꯉꯥ ꯐꯥꯕꯗꯤ ꯍꯩꯕ꯭ꯔꯣ
ꯍꯩꯇꯦꯍꯦ ꯆꯥꯕꯗꯤ ꯍꯥꯏꯌꯦ
ꯆꯥꯕꯗꯤ ꯍꯩꯌꯦꯕ
ꯎꯝ ꯐꯥꯕꯕꯨꯗꯤ ꯍꯩꯇꯦ ꯄꯨꯈ꯭ꯔꯤꯗꯕꯨꯗꯤ ꯏꯟ ꯏꯟ ꯆꯤꯡꯉꯒ ꯇꯧꯕꯗꯤ ꯑꯉꯥꯡ ꯑꯣꯏꯔꯤꯉꯩꯗ ꯇꯧꯋꯤ
ꯑꯍꯟ ꯑꯣꯏꯅꯗꯤ ꯇꯧꯗ꯭ꯔꯦ ꯂꯩꯁꯥ ꯐꯥꯔꯀꯥꯟꯗꯗꯤ ꯇꯧꯗ꯭ꯔꯦ
ꯑꯗꯣ ꯑꯩꯈꯣꯏꯒꯤ ꯄꯨꯈ꯭ꯔꯤꯗꯣ ꯂꯣꯏ ꯂꯩꯇ꯭ꯔꯦ
ꯁꯨꯝ ꯂꯣꯛꯀꯨꯝꯕꯗ ꯂꯩꯔꯕꯅꯤꯅ
ꯂ ꯂ ꯇꯨ ꯇ ꯀꯅꯥ ꯆꯅꯤ ꯈꯨꯅꯌꯥ ꯁꯨꯝꯃꯤ ꯂꯩꯇꯦ ꯅꯣꯏ ꯅꯨꯄꯤ ꯈꯣꯏꯗꯤ ꯀꯔꯤꯔ ꯋꯥꯏ ꯆꯤꯜꯂꯦ ꯂꯩꯔꯝꯃꯣ ꯍꯥꯏꯅ ꯇꯨꯝ ꯊꯝꯂꯝꯃꯤꯅ
ꯏꯁ
ꯅꯨꯄꯥ ꯍꯣꯒꯤ ꯃꯍꯥꯎꯁꯥ
ꯅꯤꯄꯥ ꯔꯤꯁ ꯑꯦ ꯈꯔꯁꯨ ꯂꯩꯔꯦ ꯅꯨꯄꯥ ꯅꯨꯄꯥ ꯈꯔꯁꯨ ꯂꯩꯔꯦ ꯉꯥ ꯐꯥꯅꯕ ꯃꯐ ꯂꯩꯔꯦ
ꯎꯝ ꯃꯣꯏ ꯆꯠꯅꯤꯡꯂꯁꯨ ꯃꯣꯏ ꯆꯠꯅꯤꯡꯂꯁꯨ ꯑꯗꯣ ꯅꯣꯏ ꯅꯨꯄꯤ ꯈꯣꯏꯗꯤ ꯋꯥꯏ ꯆꯤꯜꯂꯦ ꯂꯩꯔꯝꯃꯣ ꯄꯨꯔꯛꯑꯗꯤ ꯑꯗꯨꯝ ꯆꯥꯕ ꯌꯥꯏꯌꯦ ꯑꯗꯨꯝ ꯊꯝꯔꯝꯕ ꯖꯥꯠꯇꯣ
ꯑꯁ ꯑꯩꯈꯣꯏꯔꯣꯝꯗꯗꯤ ꯅꯨꯄꯤꯁꯤꯡꯁꯨ ꯉꯥ ꯐꯥꯕꯗꯤ ꯑꯗꯨꯝ ꯀꯩꯅꯣ ꯇꯧꯋꯦ ꯅ‌ꯣꯏ ꯇꯨꯝ ꯀꯩ ꯍꯥꯏꯁꯤꯔꯥ ꯐꯥꯕ ꯆꯠꯂꯗꯤ ꯀꯧꯕꯤꯌꯨ ꯈꯣꯠꯄ ꯑꯗꯨꯃꯥꯏꯅ ꯂꯣꯏ ꯍꯥꯏ
ꯎꯝ
ꯑꯁ ꯅꯨꯡꯉꯥꯏꯕꯅꯦ ꯂꯩꯁꯥꯕꯤꯒ ꯉꯥ ꯐꯥꯕ ꯆꯠꯕꯗꯤ ꯑꯩꯁ ꯋꯥꯊꯤ ꯋꯥꯔ‌ꯦꯝ ꯇꯧꯔꯒ ꯅꯨꯡꯉꯥꯏꯕꯅꯤ ꯃꯇꯝ ꯃꯇꯝꯗꯨ ꯈꯪꯍꯧꯗꯦꯕ ꯉꯥ ꯐꯥꯔꯁꯨ ꯈꯪꯍꯧꯗꯦ ꯌꯥꯝ ꯌꯥꯝ ꯐꯥꯕ꯭ꯔꯥ ꯌꯥꯝ ꯐꯥꯗꯕ ꯑꯗꯨ ꯍꯥꯏꯕꯗꯤ ꯑꯗꯨꯗꯁꯨ ꯌꯦꯡꯉꯔꯣꯏꯕ ꯋꯥꯔꯤ ꯁꯥꯟꯅꯕꯗ ꯑꯗꯨꯝ ꯅꯨꯡꯉꯥꯏꯗꯅ ꯑꯗꯨꯝ ꯇꯧꯕ
ꯑ ꯉꯥꯁꯨ ꯈꯨꯨꯟꯕ ꯀꯥꯎꯔꯅꯤꯀꯣ
ꯉꯥ ꯑꯗꯨꯗꯤ ꯈꯨꯟꯕ ꯀꯥꯎꯔꯅꯤꯀꯣ ꯐꯥꯕ ꯆꯠꯂꯒ ꯈꯨꯟꯕ ꯗꯤ ꯑꯃꯨꯛ ꯆꯠꯇ꯭ꯔꯁꯨ ꯌꯥꯔꯦ
ꯐꯝ ꯐꯝ ꯋꯥꯔꯤ ꯁꯥ ꯃꯤ ꯑꯇꯩꯗꯤ ꯐꯥꯗꯕꯤꯗ ꯑꯗꯨꯝ ꯌꯦꯡꯉꯤꯔꯒ ꯋꯥꯔꯤ ꯁꯥꯂꯑꯕꯁꯨ ꯂꯩꯌꯦꯕ
ꯑꯁ ꯑꯗꯨꯅ ꯕꯤꯠ ꯑꯃꯅꯤꯅ
ꯃꯔꯥꯎꯁꯤꯡ ꯃꯔꯥꯎ ꯍꯩꯕꯁꯤꯡ ꯌꯥꯝ ꯂꯩꯕ
ꯎꯝ
ꯉꯥ ꯐꯥꯔꯗꯤ ꯃꯣꯠꯂꯦ ꯈꯣꯠꯂꯦ ꯍꯥꯏꯕ ꯈꯔ ꯂꯩꯌꯦꯕ
ꯑꯩꯈꯣꯏꯗꯤ ꯐꯥꯅꯤꯡꯕꯒꯤꯅꯤꯅ ꯎꯝ ꯍꯣꯏ ꯐꯥꯅꯤꯡꯕ ꯐꯥꯕꯒꯤ ꯏꯟꯇꯔꯦꯁꯇꯨꯗ ꯆꯞꯅꯤꯅ
ꯎꯝ
ꯑꯗꯨ ꯌꯦꯡꯅꯤꯡꯉꯥꯔꯅ ꯑꯥ ꯑꯗꯨ ꯑꯣꯏꯔꯗꯤ ꯚꯤꯗꯤꯑꯣ ꯌꯦꯡꯔꯒ ꯂꯩꯔꯅꯤ ꯑꯗꯨꯅ ꯐꯔꯣꯏꯗ꯭ꯔꯥ
ꯉꯥꯄꯨꯝ ꯆꯥꯕ꯭ꯔꯣ ꯅ
ꯉꯥꯄ꯭ꯔꯨꯨꯝ ꯎꯍꯨꯝ ꯉꯥꯄꯔꯨꯝꯗꯤ ꯆꯥꯗ‌ꯦ
ꯆꯥꯗꯤꯌ‌ꯦ
ꯑꯥ ꯉꯄꯔꯨꯝꯗꯤ ꯇꯜꯂꯤꯗ
ꯀꯔꯤꯒꯤ ꯇꯝꯕꯔ
ꯍꯥꯟꯅꯀꯣ ꯑ ꯏꯅꯥꯎꯅꯨꯄꯥ ꯎꯝ ꯈꯔ ꯃꯁꯥ ꯁꯣꯟꯕꯒꯤ ꯉꯥꯄ꯭ꯔꯨꯝꯒ ꯀꯔꯤꯅꯣ ꯑ ꯁꯪꯒꯣꯝ ꯊꯣꯡ ꯊ‌ꯣꯡꯉꯒ ꯆꯥ ꯆꯥ ꯇꯧ ꯪꯍꯟꯕ ꯑꯁ ꯑꯗꯨꯒ ꯌꯦꯡꯉꯒ ꯑꯗꯨ ꯇꯟꯈ꯭ꯔꯕ
ꯏꯁ ꯉꯥꯄ꯭ꯔꯣꯝꯗꯤ ꯉꯥꯄ꯭ꯔꯣꯝꯗꯤ ꯏ ꯐꯕ ꯐꯕꯅꯤꯍꯦ ꯃ ꯃꯉꯛ ꯑꯩ ꯃꯤꯗꯤ ꯑꯩꯈꯣꯏ ꯈꯨꯟꯗꯤ ꯃꯤ ꯈꯔ ꯂꯩꯗꯅ ꯑꯗꯨ ꯉꯥꯄ꯭ꯔꯨꯝ ꯐꯥꯔꯛꯑꯗꯅ ꯃꯉꯛꯇ‌ꯣ ꯌꯥꯟꯊꯥꯜꯂꯒ ꯃꯨꯛ ꯏꯗ‌ꯣ ꯒ꯭ꯂꯥꯁꯇ ꯅꯠꯇ꯭ꯔꯒ ꯑꯗꯨꯝ ꯗꯥꯏꯔꯤꯛ ꯊꯛꯄꯅꯤꯅ‌ꯦ
ꯑꯁ
ꯏ ꯌꯥꯝ ꯐꯩꯌꯦ ꯉꯥꯄꯔꯨꯝꯗꯤ
ꯊꯝꯃꯦ ꯊꯝꯃ‌ꯦ
ꯊꯛꯄꯁꯨ ꯍꯥꯎꯕꯅꯤꯗ ꯎꯝ ꯇꯥꯟꯗꯤ ꯇꯜꯂꯛꯅꯤꯕ ꯊꯛꯄꯗꯣ ꯑꯍꯥꯟꯕꯗ ꯊꯛꯄꯗ ꯀꯩꯅꯣ ꯇꯧꯕꯅꯦꯕ ꯇꯣꯏꯅ ꯀꯩꯅꯣ ꯑꯃꯨꯛ ꯊꯛꯑꯗꯤꯀꯣ ꯃꯍꯥꯎ ꯑꯃ ꯂꯩꯕꯅꯦ
ꯅꯪꯁꯨ ꯊꯥꯔꯝꯅꯤ
ꯑꯃꯔ ꯑꯩꯗꯤ ꯑꯃꯔꯥꯠꯇꯤ ꯊꯛꯑꯦ ꯍꯥꯎꯦ
ꯑꯩ
ꯑꯁ ꯉꯄꯝꯗꯤ ꯉꯄ꯭ꯔꯣꯝꯗꯤ ꯍꯥꯎꯋꯥꯏ ꯉꯥꯃꯨꯒꯨꯝꯕ ꯑꯗꯨꯒꯨꯝꯕꯗꯤ ꯇꯜꯂꯦꯒ
ꯑꯗꯨꯈꯣꯏꯅ ꯍꯥꯎ ꯍꯥꯎꯗ꯭ꯔꯣ
ꯑꯥ
ꯃꯥꯒꯤꯦ ꯎꯝ ꯏꯁꯀꯦꯜ ꯂꯩꯗꯕꯁꯤꯡꯗꯤ ꯄꯥꯝꯗꯦ
ꯎ ꯅꯣꯡꯃ ꯅꯣꯡꯃꯆꯥ ꯐꯖꯅ ꯉꯧꯔꯒ ꯆ ꯃꯍꯥꯎ ꯃꯍꯥꯎꯗꯣ ꯀꯃꯥꯏꯅ ꯇꯧꯒꯦ ꯍꯥꯏꯕ ꯔꯗ ꯑꯗꯨ
ꯑ ꯅꯪ ꯊꯣꯡꯡꯂꯝꯃꯣ ꯂꯥꯛ
ꯎꯝ ꯂꯥꯛꯀꯗꯧꯕ ꯅꯨꯃꯤꯠꯇꯣ ꯍꯥꯏꯔꯛꯑꯣ ꯐꯥꯕ ꯆꯠꯈꯤꯒꯦ
ꯍꯌꯦꯡ ꯂꯥꯛꯀꯦ ꯍꯥꯏꯔꯗꯤ ꯉꯁꯤ ꯆꯠꯇꯧꯕ ꯆꯠꯇꯧꯕ ꯅꯪꯅ ꯑꯃꯨꯛ ꯑꯩꯁꯨ ꯌꯥꯎꯅꯤꯡꯉꯦ ꯐꯥꯕꯁꯨ ꯆꯠꯅꯤꯡꯉꯦ ꯍꯥꯏꯗꯤ ꯅꯪꯁꯨ ꯍꯥꯏꯔꯛꯄ ꯇꯥꯕ ꯑꯩꯈꯣꯏ ꯈꯨꯟꯗꯗꯤ ꯉꯥꯄ꯭ꯔꯨꯝ ꯌꯥꯝꯃꯤꯕ ꯂꯧꯗ
ꯑ ꯑꯗꯨ ꯂꯤꯅꯤ ꯍꯥꯏꯅ ꯀꯤꯔꯗꯤ
ꯑꯥ
ꯂꯤꯅꯦꯅ ꯂꯣꯏ ꯊꯥꯗꯣꯛꯄꯤꯔꯗꯤ
ꯏꯁꯂꯣꯦ ꯂꯥ ꯂ ꯂ ꯀ ꯀ ꯂꯩꯅꯦ
ꯍꯗꯤ ꯆꯤꯒꯗꯤꯁꯤꯅꯦ
ꯉꯥ ꯐꯥꯕꯕꯨ ꯆꯠꯂꯗꯤ ꯂꯤꯟꯗꯤ ꯇꯔꯨꯛ ꯇꯔꯦꯠ ꯑꯗꯨꯝ ꯍꯥꯜꯂꯒ ꯂꯥꯛꯄꯅꯤ ꯂꯤꯟꯁꯨ ꯌꯥꯝꯕ ꯉꯥꯁꯨ ꯌꯥꯝꯕ ꯑꯩꯈꯣꯏꯔꯣ ꯍꯥꯥ
ꯂꯤꯝ ꯀꯤꯗꯕ꯭ꯔꯥ
ꯀꯤꯗꯦꯗ ꯂꯤꯟꯁꯨ ꯌꯥꯝ